ꯍꯜꯂꯣꯠ ꯇꯥꯏꯌꯦ ꯇꯥꯏꯌꯦ
ꯑ ꯆꯥꯛ ꯏꯁꯤꯡ ꯆꯥꯔꯕꯣ ꯀꯃꯥꯏꯟ ꯇꯧꯒꯦ
ꯑꯧ ꯆꯥꯛ ꯆꯥꯔꯦ ꯀꯩꯅꯣ ꯇꯧꯔꯦ ꯎꯝ ꯆꯥꯛ ꯆꯥ ꯇꯣꯛꯑꯒ ꯁꯨꯝ ꯁꯨꯃꯥꯡꯗꯀꯣ ꯉꯥꯏꯍꯥꯛ ꯉꯥꯍꯧ ꯉꯥꯍꯧ ꯆꯠꯂꯝꯕꯅꯦ ꯆꯥ ꯇꯣꯛꯄꯗ ꯉꯥꯏꯔꯤꯕꯅꯤꯅ ꯇꯨꯝꯖꯤꯟꯕꯁꯨ ꯅꯨꯡꯉꯥꯏꯇꯦꯅ
ꯑꯗꯣ ꯀꯔꯤ ꯃꯊꯦꯜ ꯆꯥꯒꯦ ꯉꯁꯤꯁꯤꯕꯣ
ꯉꯁꯤꯁꯦ ꯍꯋꯥꯏ ꯑꯁꯥꯡꯕꯤꯗꯣ ꯏꯔꯣꯜꯂꯦ ꯑꯗꯒꯤ ꯄꯥꯐꯣꯔ ꯎꯇꯣꯡ ꯑꯁꯥꯡꯕꯗꯣ ꯈꯔ ꯇꯥꯎꯔꯦ ꯑꯗ ꯒꯤ ꯈꯣꯡꯗ꯭ꯔꯨꯝ ꯆꯝꯐꯨꯠ ꯑꯝ ꯐꯨꯠꯂꯦ ꯑꯗꯒꯤ ꯉꯥ ꯑꯌꯥꯏꯕꯀꯣ ꯅꯍꯥꯟ ꯇꯨꯡꯍꯟꯕꯤ ꯈꯔ ꯌꯥꯏꯔ ꯊꯝꯕꯅꯦꯕ
ꯍꯥꯏ ꯊꯝꯕꯅꯦꯕ
ꯑꯗꯨꯏꯗꯣ ꯑꯃꯨꯛ ꯀꯩꯅꯣ ꯇꯧꯔꯒ ꯈꯤꯇꯪ ꯁꯥꯍꯜꯂꯒ ꯊꯥꯎꯗ ꯈꯛ ꯈꯛ ꯁꯥꯍꯜꯂꯒ ꯑꯗꯨꯝ ꯆꯥꯔꯦ ꯐꯖꯅ ꯆꯥꯁꯤꯟꯈ꯭ꯔꯦ ꯅꯍꯥꯟꯈꯩ ꯁꯨꯝ ꯊꯥꯎ ꯃꯌꯥꯝ ꯆꯥꯔꯛꯄꯒꯤꯀꯣ ꯉꯁꯤ ꯑꯃꯨꯛ ꯑꯆꯝꯕ ꯑꯣꯏꯗꯣꯏꯅꯦꯕ ꯑꯆꯝꯕ ꯍꯥꯏꯗꯤ ꯑꯗꯨꯝ ꯏꯔꯣꯝꯕ ꯑꯁꯤ ꯆꯥꯗꯕ ꯀꯨꯏꯔꯦꯅ ꯆꯥꯔꯁꯨ ꯃꯄꯨꯡ ꯑꯣꯏꯅ ꯆꯥꯗꯕꯒꯤꯀꯣ ꯑꯗꯨꯝ ꯌꯥꯝ ꯍꯥꯎꯅ ꯐꯖꯅ ꯆꯥꯁꯤꯟꯈ꯭ꯔꯦ ꯑꯗꯣ ꯅꯪꯗꯤ ꯆꯥꯛ ꯆꯥꯛ ꯆꯥꯔꯕꯣ ꯀꯃꯥꯏꯅ ꯇꯧꯔꯒꯦ ꯀꯩꯗꯧꯔꯝꯃꯤꯅꯣ
ꯑꯣ ꯑꯗꯨ ꯅꯣꯏ ꯉꯁꯤꯗꯤ ꯃꯊꯦꯜꯗ ꯌꯥꯝ ꯌꯥꯝꯃꯦ ꯅꯊꯟꯗꯅ ꯍꯣꯠꯅꯔꯤꯕ꯭ꯔꯥ ꯅꯠꯇ꯭ꯔꯒ ꯀꯅꯥ ꯀꯅꯥꯅ ꯍꯣꯠꯅꯕꯅꯣ ꯑꯗꯨꯗꯨꯅ ꯃꯊꯪꯗ ꯈꯨꯝꯕꯤꯔꯛꯑꯣ ꯑꯗꯣ ꯑꯩꯈꯣꯏꯁꯦ ꯑꯩꯁꯨ ꯀꯩꯅꯣ ꯇꯧꯔꯦ ꯂꯨꯍꯣꯡꯕ ꯆꯠꯂꯨꯕꯗꯣ ꯑꯩꯈꯣꯏ ꯑꯩꯈꯣꯏ ꯑꯩꯈꯣꯏ ꯐꯥꯗꯔ ꯍꯣꯏꯁꯨ ꯆꯠꯂꯦꯕꯀꯣ ꯏꯃꯨꯡ ꯄꯨꯂꯞ ꯑꯣꯏꯅ ꯆꯠꯄꯩ ꯇꯥꯏꯞꯇ ꯇꯧꯔꯦꯕ ꯑꯗꯨꯅ ꯄ꯭ꯂꯥꯎꯗꯣ ꯄꯨꯁꯤꯜꯂꯛꯑꯦ ꯃꯣꯏꯅꯁꯨ ꯑꯗꯒꯤ ꯑꯩꯗꯣ ꯑꯗꯨꯝ ꯆꯧꯗꯣ ꯆꯧ ꯑꯗꯨꯝ ꯆꯥꯏꯕ ꯑꯩꯗꯣ ꯅꯨꯡꯇꯤꯒꯤ ꯈꯤꯇꯪ ꯈꯤꯇꯪꯗ ꯑꯣꯏꯔꯁꯨ ꯂꯩꯔ ꯄꯨꯔꯛꯄꯒꯤ ꯑꯩꯅ ꯄꯥꯝꯖꯩ ꯑꯗꯨꯗ ꯑꯗꯨꯒꯤ ꯆꯧ ꯈꯤꯇꯪ ꯆꯥꯔꯒꯅꯦ ꯍꯧꯖꯤꯛꯀꯤ ꯄꯂꯥꯎꯗꯨꯃ ꯆꯥꯔꯦ ꯑꯗꯨꯅ ꯑꯩ ꯆꯥꯛꯁꯦ ꯆꯥꯁꯤꯜꯂꯔꯣꯏꯁ꯭ꯤꯔꯅ ꯈꯜꯂꯤꯅꯦ ꯍꯧꯖꯤꯛꯁꯦ ꯑꯗꯨꯒ ꯑꯗꯨꯝ ꯉꯥꯏꯍꯥꯛ ꯁꯨꯝ ꯈꯤꯇꯪ ꯁꯥꯒꯠꯄꯒꯨꯝ ꯇꯧꯋꯦꯅ ꯐꯦꯟ ꯊꯥꯔꯒ ꯂꯩꯌꯦ ꯑꯩꯁꯨ ꯇꯨꯝꯕꯨꯗꯤ ꯇꯨꯝꯁꯤꯟꯈꯤꯔꯣꯏꯕꯀꯣ ꯑꯗꯨꯗꯣ ꯑꯩꯁꯦ ꯀꯩꯅꯣꯝꯃ ꯍꯪꯒꯦ ꯇꯧꯔꯝꯃꯒꯗꯤ ꯀꯥꯎꯈ꯭ꯔꯦ ꯍꯣꯏ ꯐꯔꯦ ꯃꯊꯪꯗ ꯍꯪꯉꯛꯑꯒꯦ ꯅꯤꯡꯁꯤꯡꯉꯛꯑꯗꯤ
ꯑꯣ ꯑꯩꯗꯣ ꯑꯩꯈꯣꯏ ꯃꯥꯅ ꯊꯣꯡꯉꯦ ꯉꯁꯤꯗꯤ ꯑꯩꯁꯨ ꯀꯩ ꯍꯥꯏꯅꯤ ꯉꯁꯥꯏ ꯑꯌꯨꯛ